ꯑꯣꯏ
ꯆꯥꯔꯕꯣ
ꯆꯥꯗ꯭ꯔꯤꯗ ꯅꯪꯗꯤ ꯀꯩ ꯏꯟꯖꯥꯡ ꯆꯥꯔꯦ
ꯑꯩ ꯉꯁꯤ ꯎꯛꯁ ꯎꯁꯣꯏꯒ ꯑꯣꯛꯁꯥꯒ ꯆꯥꯏ
ꯑꯣ ꯌꯥꯝ ꯍꯥꯎꯋꯤꯅꯦ ꯍꯥ ꯑꯩꯈꯣꯏꯗꯤ ꯈꯔ ꯊꯦꯡꯅ ꯆꯥꯏ ꯍꯣꯏ
ꯑꯣ ꯍꯧꯖꯤꯛ ꯇꯔꯥ ꯇꯔꯥꯃꯥꯊꯣꯏ ꯌꯧꯗꯣꯔꯦ
ꯎꯝ ꯃꯔꯛ ꯃꯔꯛ ꯁꯨꯃꯥꯏꯅ ꯊꯦꯡꯅ ꯆꯥꯕꯅꯤꯅ ꯀꯩ ꯀꯩ ꯃꯊꯦꯜ ꯆꯥꯔꯒꯦ ꯁꯣꯝ
ꯑꯩꯗꯤ ꯗꯥꯜ ꯑꯥ ꯑꯗꯨꯝ ꯆꯥꯏꯗ
ꯗꯥꯜꯗꯤ ꯗꯥꯜꯗꯤ ꯍꯥꯎꯕ ꯏꯟꯁꯥꯡꯅꯤ ꯀꯩꯅꯣ ꯃꯃꯜ ꯇꯥꯡꯕꯅꯦ ꯀꯤꯂꯣꯗ ꯌꯥꯝ ꯇꯥꯡ ꯇꯥꯡꯕꯅꯦ ꯑꯩꯈꯣꯏꯗꯤ ꯗꯥꯜ ꯆꯥꯕ ꯐꯪꯗ꯭ꯔꯦ ꯇꯥꯡꯃꯟꯕꯗꯒꯤ
ꯊꯥꯔꯛꯎꯔ
ꯎꯝ ꯊꯥꯔꯛꯇ꯭ꯔꯁꯨ ꯑꯩ ꯂꯧꯕ ꯂꯥꯛꯄ ꯌꯥ ꯌꯥꯏ ꯅꯪꯒꯤ ꯅꯪ ꯂꯩꯐꯝꯗ ꯑꯗꯨꯝ ꯂꯧꯕ ꯂꯥꯛꯀꯅꯤ ꯍꯣꯔꯦꯟ ꯑꯩ
ꯑꯣ ꯑꯗꯨ ꯑꯗꯨꯁꯨ ꯌꯥ
ꯅꯣꯏ ꯏꯃꯨꯡꯁꯤꯅ ꯑꯃꯨꯛꯀ ꯀꯅꯥꯔꯣ ꯂꯥꯛꯏꯁꯦ ꯑꯅ ꯇꯥꯟꯊꯣꯛꯑꯗꯤ ꯋꯥ ꯂꯣꯏꯔꯦꯅ
ꯅꯠꯇꯦ
ꯗꯨꯃꯥꯏꯟ ꯇꯧꯔ‌ꯣꯏ ꯈꯪꯗ꯭ꯔꯦꯗ ꯑꯃꯨꯛ ꯀ ꯅ‌ꯣꯏ ꯁꯥꯏꯅ ꯀꯅꯥꯅꯣ ꯑꯁꯤ ꯑꯩꯒꯤ ꯅꯨꯄꯥꯗ ꯐ ꯐꯣꯟ ꯇꯧꯔꯛꯏꯁꯦ ꯑꯃꯨꯛꯀ ꯍꯥꯏꯔꯛꯑꯗꯤ ꯑꯩꯗꯤ ꯂꯣꯏꯔꯦꯍꯦ ꯀꯤꯌꯦꯀꯣ
ꯑꯩꯒꯤ ꯑꯩꯒꯤ ꯑꯗꯨꯃꯥꯏꯅ ꯂꯩꯇꯦ ꯑ
ꯅꯨꯄꯥ ꯍꯧꯖꯤꯛꯀꯥꯟꯒꯤ ꯅꯨꯄꯥꯁꯤꯡ ꯍꯧꯖꯤꯛꯀꯥꯟꯒꯤ ꯅꯨꯞ ꯅꯨꯄꯥꯁꯤꯡꯁꯦ ꯈꯪꯕ꯭ꯔꯥ ꯅꯨꯄꯤ ꯅꯨꯄꯤ ꯀꯣꯏꯗꯦ ꯅꯨꯄꯤ ꯀ‌ꯣꯏ ꯅꯨꯄꯤ ꯀꯣꯏꯗꯦ ꯅꯨꯄꯤ ꯀꯣꯏꯗꯦ ꯍꯥꯏꯅꯀꯣ ꯑꯅꯤ ꯑꯍꯨꯝ ꯑꯅꯤ ꯑꯍꯨꯝ ꯂꯣꯟꯕ ꯌꯥꯝ ꯌꯥꯎꯕꯅꯤꯀ‌ꯣ
ꯑꯩꯕꯨꯗꯤ ꯁꯨꯃꯥꯏꯅꯗꯤ ꯇꯧꯗꯦ
ꯀꯅꯥꯅ ꯈꯪꯉꯤ ꯅꯣꯏꯁꯨ ꯅꯨꯄꯥ ꯑꯣꯏꯕꯅꯤꯅ ꯍꯧꯖꯤꯛꯇꯤ ꯀꯩꯗꯧꯔꯤꯅꯣ
ꯆꯠ
ꯆꯛ ꯆꯥꯕ ꯂꯣꯏꯔꯒ ꯗꯨꯝ
ꯅꯩꯔ‌ꯦ ꯑꯩꯒꯤ ꯑꯩꯒꯤ ꯗꯕꯜ ꯚꯣꯏꯁ ꯇꯥꯏ
ꯇꯥꯏ ꯑꯣꯏꯕ꯭ꯔꯥ
ꯅꯪꯒꯤ ꯕ‌ꯣꯂ꯭ꯌꯤꯝꯗꯣ ꯈꯔ ꯃꯨꯊꯠꯂ‌ꯣ ꯀꯔꯤ ꯃꯊꯦꯟ ꯇꯧꯔꯒꯦ ꯑꯗꯨꯗꯤ ꯆꯥꯛ ꯆꯥꯗ꯭ꯔꯦ ꯍꯥꯏꯔꯗꯤ ꯇꯥꯕ꯭ꯔꯣ ꯍ‌ꯦꯂꯣ ꯇꯥꯗꯕ꯭ꯔꯣ ꯍꯜꯂꯣ ꯑꯩꯒꯤꯅꯔ ꯃꯥꯒꯤꯔ ꯇꯥꯕ‌꯭ꯔ‌ꯣ ꯋꯥꯛꯅꯔꯥ ꯈꯪꯗ꯭ꯔꯦ